ꯑ
ꯇꯥꯕ꯭ꯔꯣ
ꯇꯥꯏꯌꯦ ꯇꯥꯏꯌꯦ
ꯅꯪꯒꯤ ꯈꯣꯟ ꯇꯥꯔ ꯌꯥꯝ ꯅꯨꯡꯁꯤꯀꯣ
ꯌꯥꯝ ꯅꯨꯡꯁꯤꯕ꯭ꯔꯣ
ꯌꯥꯝ ꯅꯨꯡꯁꯤꯌꯦ ꯅꯈ꯭ꯋꯥꯏ ꯉꯁꯤ ꯉꯟꯁꯥꯡ ꯍꯥꯎꯋꯦ ꯑꯥꯏ ꯈꯪꯉꯤꯀꯧ
ꯍꯥꯎ ꯇꯌꯦꯦ
ꯅꯪꯅ ꯊꯣꯡꯕꯅꯤꯅ ꯍꯥꯎꯕꯅꯤ ꯍꯥꯏꯌꯦ ꯍꯥꯏ ꯈꯪꯉꯤꯌꯦ
ꯀꯅꯥꯅ ꯍꯥꯏꯔꯤꯅꯣ
ꯑꯩꯥꯏ ꯈꯪꯉꯗꯅ
ꯍꯥꯎꯗꯤꯑꯦ ꯆ ꯆꯅꯤꯦ
ꯑꯁ ꯅꯪꯁꯨ ꯊꯦꯡꯅ ꯆꯥꯔꯤꯌꯦ ꯊꯕꯛ ꯑꯃ ꯇꯧꯔꯤꯕ꯭ꯔꯣ
ꯊꯕꯛ ꯇꯧꯗꯤꯌꯦ ꯀꯣꯏꯕ ꯆꯠꯂꯦꯕꯀꯣ
ꯑꯣ ꯑꯣ ꯑꯣ ꯑꯣ ꯑꯗꯨꯒꯤꯅꯤ ꯂꯣꯏ ꯈꯪꯉꯦ ꯈꯪꯉꯦ ꯑꯗꯣ ꯑꯣ ꯋꯥꯔꯝꯃꯅꯤꯅ ꯑꯗꯨꯗꯤ
ꯋꯥꯔꯦ ꯌꯥꯝ ꯋꯥꯏꯌꯦꯦ
ꯃꯥꯏ ꯑꯗꯨꯕꯨ ꯋꯥꯋꯥꯛꯀꯤꯡ ꯆꯠꯄꯣꯛ ꯀꯣ ꯆ ꯅꯨꯡꯕꯅꯤꯅ ꯀꯣ
ꯍꯣꯏ
ꯑꯣ ꯅꯪꯒꯤ ꯈꯣꯟ ꯇꯥꯕꯗ ꯑꯩ ꯈꯪꯅꯩ ꯑꯩ ꯇꯁꯦꯡꯅ ꯅꯪ ꯋꯥꯔꯦ ꯍꯥꯏꯕꯗ
ꯅꯔꯀꯪꯕꯤꯔꯤꯖꯣ ꯌꯥꯝ ꯄꯥꯔ ꯊꯒꯠ ꯆꯂꯤ
ꯇꯁꯦꯡꯅ ꯍꯥꯏꯕꯅꯤ
ꯊꯒꯦ ꯆꯔꯔꯤ
ꯅꯪꯅ ꯋꯥꯔꯤ ꯁꯥꯕꯗ ꯍꯥꯥ
ꯍꯗꯧꯔꯤꯅꯣ
ꯑꯔꯣ
ꯍꯣꯏ
ꯑꯔꯧ
ꯍꯣꯏ
ꯅꯪꯕꯨ ꯋꯥꯔꯤ ꯁꯥꯟꯅꯤꯡꯉꯥꯏ ꯉꯥꯏꯔꯤꯕꯗꯨꯅꯦ ꯑꯩꯗꯤ ꯅ ꯅꯁꯥꯏꯅ
ꯉꯥꯏꯕ ꯌꯥꯝ ꯀꯜꯂꯤꯀꯣ ꯃꯤ ꯃꯆꯥꯗꯤ
ꯀꯗꯦ ꯑ ꯑꯗꯨꯕꯨꯣ ꯑꯩꯅ ꯋꯥꯔꯤ ꯁꯥꯒꯤ ꯍꯥꯏꯕꯗꯤ ꯑꯩꯅ ꯋꯥꯔꯤ ꯁꯥꯒꯦ ꯍꯥꯏꯗꯤꯦ ꯁꯥꯒꯗꯕꯀꯣ ꯍꯥꯏꯕꯗꯤ ꯑꯩꯅ ꯇꯧꯒꯅꯤ ꯍꯥꯏꯕꯒꯤ ꯊꯕꯛꯇꯣ ꯇꯧꯗꯤ ꯐꯥꯎ ꯀ ꯍꯥꯏꯁꯦ
ꯎ
ꯂꯩꯕ ꯉꯝꯗꯕ ꯍꯥꯏꯕ ꯇꯥꯔꯦ ꯀꯣ
ꯑ ꯌꯥꯝ ꯐꯩꯟ ꯑꯗꯨꯗꯤ
ꯑꯗꯨꯒꯤ
ꯍꯥꯏꯠꯇ ꯌꯥꯝ ꯐꯩ ꯀꯣ ꯃꯤ ꯃꯆꯥꯗꯤ ꯀꯩꯒꯤꯅꯣ ꯌꯥꯝ ꯍꯣꯡꯉꯤꯍꯦ
ꯊꯦꯡ ꯍꯥꯏꯅꯥꯛꯕ ꯆꯥꯛ ꯆꯥꯒꯗꯕꯗꯣ
ꯎꯝ ꯍꯧꯖꯤꯛꯐꯥꯎ ꯆꯥꯛꯆꯥꯗ꯭ꯔꯤꯗꯣ
ꯍꯣꯏ ꯆꯥꯗ꯭ꯔꯤ ꯑꯩ
ꯀꯩ ꯇꯕꯛ ꯆꯠꯂꯤꯒꯦ ꯀꯩ ꯊꯕꯛ ꯂꯩꯕꯩꯅꯣ ꯎꯝ
ꯊꯕꯛ ꯍꯥꯏꯕꯨꯗꯤ ꯃꯄꯥꯟꯗ ꯆꯠ ꯑꯗꯨꯕꯨ ꯌꯨꯝꯗ ꯂꯩꯕꯀꯣ ꯊꯕꯛ ꯍꯥꯏꯕꯗꯤ ꯉꯁꯥꯏꯒꯤ ꯐꯣꯟ ꯑꯃ ꯀꯥꯏꯈ꯭ꯔꯕꯀꯣ ꯀꯥꯏꯕ ꯍꯥꯏꯕꯗꯤ ꯑ ꯗꯤꯁꯄ꯭ꯂꯦ ꯌꯥꯗꯕꯀꯣ
ꯍꯨꯝ
ꯑꯗꯨ ꯂꯧꯊꯣꯛꯔꯒ ꯃꯅꯨꯡꯗ ꯃꯈꯣꯏꯒꯤ ꯄꯣꯠ ꯆꯩꯁꯤꯡꯗꯨꯣ ꯂꯧꯊꯣꯛꯑꯒ ꯌꯦꯡꯕ ꯑꯗꯨꯒ ꯌꯦꯡꯕ ꯍꯧꯖꯤꯛ ꯑꯩꯈꯣꯏꯅꯤ ꯋꯥꯔꯤ ꯁꯥꯕꯒꯤ ꯐꯣ ꯐꯣꯟꯅꯤ ꯑꯩ ꯉꯁꯥꯏ ꯀꯔꯤ ꯍꯥꯏꯁꯤꯔꯥ ꯁꯦꯝꯃꯤꯕꯗꯨꯀꯣ
ꯐꯣꯟ ꯁꯦꯝꯕ ꯍꯩꯕ꯭ꯔꯅꯦ
ꯍꯩꯗꯦꯗ ꯑꯗꯨꯕꯨ ꯌꯨꯇ꯭ꯌꯨꯕꯀꯨꯝꯕꯗ ꯌꯦꯡꯕꯅꯤ ꯐꯖꯅꯀꯣ ꯌꯦꯡꯉꯒ ꯑꯗꯨꯒ ꯍꯥꯏꯕꯗꯤ ꯅꯠꯇꯦ ꯅꯍꯥꯟ ꯑꯩ ꯀꯔꯤ ꯍꯥꯏꯁꯤꯔꯥ ꯑꯥ ꯐꯣꯟꯗꯨ ꯑꯩꯒꯤ
ꯗ꯭ꯔꯣꯞ ꯇꯧꯕꯀꯣ
ꯍꯣꯏ
ꯑꯗꯣ ꯐꯣꯟꯒꯤ ꯗꯤꯁꯄ꯭ꯂꯦꯗ ꯀꯥꯏꯈ꯭ꯔꯦꯕ ꯑꯗꯨ ꯀꯥꯏꯕꯒꯤ ꯗꯤꯁꯄ꯭ꯂꯦ ꯃꯅꯨꯡꯗ ꯑꯁ ꯑꯃꯨꯛꯀ ꯏꯁꯤꯡ ꯆꯪꯂꯛꯄ ꯂꯥꯎ ꯍꯥꯏꯕꯁꯦ ꯑꯗꯣ ꯑꯗꯨ ꯐꯣꯟꯒꯤ ꯏꯁ ꯀ꯭ꯔꯤꯟꯁꯨ ꯉꯁꯤ ꯃꯤꯗ ꯀꯣꯜ ꯇꯧꯕ ꯑꯗꯨꯒ ꯃꯁꯥꯅꯀꯣ ꯑꯗꯨꯒ ꯃ꯭ꯌꯨꯖꯤꯛꯀꯨꯝꯕ ꯁꯥꯅꯕ ꯑꯗꯨ ꯍꯣꯏ ꯑꯗꯨ ꯑꯅꯧꯕ ꯊꯥꯞꯆꯂꯤ
ꯀꯩ ꯏꯟꯖꯥꯡ ꯅ ꯊꯣꯡꯉꯒꯦ ꯑꯗꯨꯗꯤ
ꯑꯂꯨꯗꯤ ꯁꯣꯏꯗꯅ ꯂꯩꯥꯔꯝꯒꯅꯤ
ꯎꯝ ꯍꯨꯝ ꯊꯣꯡꯗꯕ꯭ꯔꯣ ꯀꯅꯥꯅ
ꯑꯩ ꯅꯠꯇ꯭ꯌꯦ ꯏꯃꯥꯅꯁꯨ ꯊꯣꯡꯕꯅꯦ
ꯎꯝ
ꯍꯧꯖꯤꯛ ꯅꯪꯒꯤ ꯈꯣꯟꯁꯦ ꯑꯃꯨꯛꯀ ꯏꯟꯀ꯭ꯔꯤꯁ ꯇꯧꯋꯣ ꯅꯪ ꯇꯨꯝꯒꯗꯧꯕ ꯃꯥꯜꯂꯦ ꯋꯥꯕꯒꯤ
ꯇꯨꯝꯃꯣꯏ ꯇꯨꯝꯃꯣꯏꯌꯦ ꯗꯣ ꯑꯩ ꯇꯥꯕꯩꯅꯤ ꯇꯨꯝꯃꯣꯏ ꯇꯨꯝꯃꯣꯏꯌꯦ
ꯑꯗꯣ ꯍꯧꯖꯤꯛ ꯍꯥꯏꯔꯣ ꯅꯪꯒꯤ ꯀꯣꯏꯕ ꯆꯠꯕꯒꯤ ꯀꯔꯤ ꯀꯔꯤ ꯇꯧꯕ꯭ꯔꯥ ꯑꯗꯨꯒ ꯀꯔꯤ ꯏꯟꯁꯥꯡ ꯆꯥ ꯆꯥꯕ꯭ꯔ ꯑꯗꯨꯒ
ꯎꯝ ꯉꯁꯥꯏ ꯄꯨꯡꯃꯔꯤ ꯗ꯭ꯋꯥꯏꯗ ꯆꯠꯄ ꯍꯧꯋꯦ ꯨꯔꯦ ꯆꯩꯔꯥꯎ ꯆꯤꯡ ꯀꯥꯔꯨꯔꯦ ꯌꯥꯝ ꯋꯥꯔꯦ ꯆꯦꯜꯂꯨ ꯔꯦ ꯍꯜꯂꯛꯄꯗꯣ ꯄꯨꯡ ꯃꯔꯤꯗ ꯆꯠꯄꯗꯣ ꯄꯨꯡ ꯃꯥ ꯄꯟ ꯇꯥꯔꯝꯗꯥꯏꯗ ꯑꯃꯨꯛ ꯍꯜꯂꯛꯑꯦ ꯌꯨꯝꯗ ꯑꯗꯨꯒꯤ ꯆꯥꯛꯇꯣ ꯊꯣꯡꯅꯤꯡꯗꯦ ꯗ꯭ꯔꯦ ꯑꯗꯨꯅꯤ ꯑꯆꯠꯄꯗꯤ ꯒꯥꯔꯤꯒ ꯆꯠꯂꯦ ꯑꯗꯨꯒ ꯍꯜꯂꯛꯄꯗ ꯆꯠꯄꯗꯗꯤꯀꯣ
ꯑꯣ ꯍꯜꯂꯛꯄꯗꯤ ꯍꯣꯏ
ꯗꯣ ꯈꯣꯡꯅ ꯂꯥꯛꯄ
ꯑꯁ ꯑꯗꯨꯗꯤ ꯌꯥꯝ ꯂꯥꯞꯂꯝꯒꯅꯤꯍꯦ ꯅꯪꯒꯤ ꯇꯥꯏꯌꯦ
ꯑ ꯂꯥꯞꯄꯗꯤ ꯂꯥꯞꯄꯦ ꯑꯗꯣ ꯍꯜꯂꯛꯄꯗꯣ ꯕꯖꯔꯗ ꯑꯃꯨꯛ ꯆꯪꯉꯦ ꯍꯟꯖꯥꯡ ꯅꯄꯤꯦ ꯑꯃꯨꯛ
ꯑꯗꯨ ꯈꯣꯡꯅ ꯆꯠꯕꯗꯨ ꯑꯩꯈꯣꯏꯒꯤ ꯑ ꯑꯗꯨꯅꯤꯅꯦ ꯑꯗꯨꯒꯨꯝꯕ ꯅꯨꯄꯤꯁꯤꯡꯗꯤ ꯄ꯭ꯔꯤꯊꯤꯕꯤꯗ ꯄꯕꯤꯗ ꯀꯩ ꯍꯥꯏꯁꯤꯔꯦ ꯂꯥꯏꯕꯒꯤ ꯍꯥꯏꯕ ꯇꯥꯔꯦ ꯑꯥ ꯍꯟꯗ꯭ꯔꯦꯠ ꯄꯥꯔꯁꯦꯟꯗ ꯃꯔꯤ ꯃꯉꯥ ꯈꯛꯇ ꯂꯥꯏꯒꯗꯧꯕ ꯂꯥꯏꯒꯅꯤ ꯂꯥꯏꯕꯒꯤ ꯅꯨꯄꯤꯁꯤꯡꯅꯤ
ꯅꯔꯤ ꯍꯖꯔꯦ
ꯑꯗꯨ ꯑꯩ ꯇꯁꯦꯡꯅ ꯍꯥꯏꯕꯅꯤ
ꯑꯦ ꯐꯥꯔꯔꯤꯕ ꯐꯥꯔꯕꯗꯣ
ꯍꯥꯏꯕꯗꯤ ꯑꯩꯒꯤ ꯃꯤꯡꯅ ꯎ
ꯍꯥꯏꯕꯒꯤ ꯃꯈꯥ ꯇꯥꯕ ꯉꯝꯗ꯭ꯔꯕꯣ
ꯒꯤ ꯂꯥꯏꯐꯝꯗꯀꯣ ꯑꯗꯣ ꯍꯥꯏꯕꯗꯤ ꯅꯨꯄꯤ ꯈꯨꯗꯤꯡꯃꯛꯀꯤ ꯅꯠꯇꯦ ꯑꯗꯨꯕꯨ ꯑꯗꯨꯒ ꯊꯣꯛꯄ ꯉꯝꯗ꯭ꯔꯤꯌꯦ ꯍꯧꯖꯤꯛ ꯍꯥꯏꯒꯦ ꯍꯥꯏꯅ ꯑꯗꯨ ꯂꯩꯕ ꯀꯣ ꯑꯗꯨ ꯋꯥꯁꯦ ꯊꯣꯛꯄ ꯉꯝꯗꯕ
ꯑꯗꯨꯗꯒꯤ ꯍꯥꯏꯕꯗꯤꯀꯣ ꯍꯥꯏꯕꯗꯤꯀꯣ
ꯍꯣꯏ
ꯑꯩꯅ ꯆꯠꯂꯤꯁꯦ ꯌꯥꯝ ꯋꯥꯏꯑꯦꯕꯀꯣ ꯈꯨꯣꯗꯤꯒ ꯂꯣꯏ ꯅꯥꯔꯦꯕꯀꯣ ꯀ꯭ꯋꯥꯕꯨ ꯌꯥꯝ ꯅꯥꯔꯦꯕꯀꯣ ꯕꯖꯥꯔ ꯑꯃ ꯆꯪꯗ ꯐꯖꯗ ꯏꯟꯁꯥꯡ ꯅꯨꯃꯤꯃꯨꯛ ꯊꯤꯔꯨꯔꯦ ꯏꯟꯁꯥꯡ ꯑꯃꯨꯛ ꯂꯩꯔꯒ ꯌꯨꯝ ꯌꯧꯔꯛꯑꯦ ꯑꯩ ꯌꯨꯝ ꯌꯧꯔꯛꯑꯀꯥꯟꯗ ꯆꯥꯛꯁꯦ ꯊꯣꯡꯅꯤꯡꯗ꯭ꯔꯦꯕꯀꯣ ꯌꯥꯝ ꯋꯥꯃꯟꯒꯦ ꯑꯗꯨꯒ ꯆꯥꯛꯁꯨ ꯐꯣꯡꯔꯦ ꯃꯦꯒꯤ ꯈꯛꯇ ꯍꯧꯔꯒ ꯆꯥꯔꯦꯕꯀꯣ ꯑꯗꯨ ꯂꯣꯏꯔꯒ ꯔꯨꯋꯦꯔꯨ ꯉꯗ ꯈꯦꯇ ꯌꯥꯂ
ꯑꯗꯨꯅꯦꯕ ꯑꯗꯨꯅꯤ ꯄꯨꯟꯁꯤ ꯍꯥꯏꯕꯗꯨ
ꯑꯗꯨꯅꯦ
ꯄꯨꯟꯁꯤ ꯍꯥꯏꯕꯗꯣ ꯑꯗꯨꯅꯤ ꯍꯥꯏꯕꯗꯤ ꯑꯩꯈꯣꯏꯒꯤ ꯀꯣꯏꯕ ꯆꯠꯕ ꯑꯗꯨꯒꯤꯅꯤ ꯈ꯭ꯋꯥꯏꯗꯒꯤ ꯐꯕ ꯅꯟꯊꯟꯗ ꯆꯠꯕ꯭ꯔꯥ ꯑꯗꯨꯒ ꯅꯣꯡꯃꯥꯟꯅꯕꯒꯤ ꯆꯠꯕ꯭ꯔꯣ
ꯃꯥꯅꯕꯤ ꯀꯣꯏ ꯀꯇꯥ ꯂꯩꯗ
ꯍꯣꯏ ꯅꯪꯊꯅ ꯆꯠꯗꯤ ꯃꯤꯁꯤꯅ ꯑꯃꯈ ꯂꯥꯛꯑꯒ
ꯒꯤ ꯄꯥꯁꯅ
ꯀꯩ ꯍꯥꯏ ꯍꯥꯏꯁꯤꯔ ꯂꯥꯛꯄ ꯍꯥꯏꯕꯗꯤ ꯍꯣꯏ ꯂꯥꯛꯑꯒ ꯐꯥꯗꯤ ꯑꯃꯨꯛꯀ ꯅ꯭ꯌꯨꯁꯄꯦꯄꯔꯗ ꯑꯃꯨꯛꯀ ꯊꯂꯛꯀꯅꯤ
ꯏꯃꯥꯟꯅꯕꯤ ꯀꯈ ꯃꯤ ꯇꯔꯦ ꯆꯂꯦ
ꯑ ꯑꯗꯨꯗꯤ ꯃꯤ ꯌꯥꯝꯍ
ꯎꯝ ꯍ ꯌꯥꯃꯦ
ꯃꯤ ꯌꯥꯝꯃꯦ ꯑꯗꯨ
ꯆꯠꯂꯦ
ꯎꯝ
ꯁꯇꯒꯤ ꯑꯖ ꯑꯣꯏꯏꯒꯣ
ꯍꯣꯏ ꯃꯗꯨꯒꯤ ꯃꯐꯝꯗꯣ ꯑꯩꯁꯨ ꯆꯠꯅꯤꯡꯉꯤꯕꯅꯤ ꯑꯗꯨꯕꯨ ꯑꯩꯗꯤ ꯃꯗꯨꯒꯤ ꯃꯐꯝꯗꯨ ꯂꯩꯔꯕꯀꯣ
ꯎꯝ
ꯂꯩꯔꯤꯕ ꯍꯥꯏꯕꯁꯦ ꯑꯩꯁꯦ ꯌꯥꯝ ꯂꯥꯞꯕ ꯈꯪꯗꯦ ꯑꯩꯒꯤ ꯌꯨꯝꯁ
ꯇꯥꯕ꯭ꯔꯣ
ꯑ
ꯑꯣ ꯉꯝꯕꯅꯤꯅꯦ ꯌꯥꯝ ꯋꯥꯏꯑꯦ
ꯝ
ꯌꯥꯝ ꯉꯃꯤꯗꯅ ꯇꯥꯕ꯭ꯔꯣ ꯇꯥꯏ ꯇꯥꯏ ꯌꯥꯝ ꯇꯥꯏꯌꯦ
ꯇꯥꯏ ꯇꯥꯏꯌꯦ ꯍꯥꯏꯌꯨ
ꯎ ꯑꯗꯨꯒꯤ ꯃꯐꯝꯗꯨ ꯌꯥꯝ ꯉꯝꯃꯦꯗꯅ
ꯍꯣꯏ ꯍꯣꯏ
ꯑꯗꯨ ꯆꯦꯟꯕ ꯉꯝꯗꯦꯕ ꯌꯥꯝ ꯉꯝꯕꯅꯦ ꯈꯣꯡ ꯑꯗꯨꯝ ꯆꯠꯂꯒ ꯂꯩꯑ ꯑꯩꯗꯤ ꯇꯃꯤꯗꯤ ꯁꯨꯡ ꯃꯗ꯭ꯔꯦ ꯇꯥꯕ꯭ꯔꯣ ꯇꯥꯗꯕ꯭ꯔꯣ ꯇꯥꯕ꯭ꯔꯣ ꯍꯜꯂꯣ ꯇꯥꯗꯕ꯭ꯔꯣ ꯇꯥꯕ꯭ꯔꯣ ꯇꯥꯕ꯭ꯔꯣ ꯍꯜꯂꯣ ꯇꯥꯗꯕ ꯃꯥ ꯂꯩꯗ ꯇꯥꯕ꯭ꯔꯣ ꯇꯥꯕꯣ